ꯇꯥꯔꯕ ꯑꯣ ꯑꯣ ꯇꯔꯦ ꯑꯣ ꯑꯩ ꯈꯥꯒꯦꯜ ꯂꯩꯍꯥꯎ ꯍꯥꯏꯔꯒ ꯅꯤꯡꯁꯤꯡꯉꯒꯑꯦ ꯅꯪ ꯅꯃꯥꯟꯅꯕ ꯇꯥꯏꯕꯪ ꯉꯝꯕꯅ ꯈꯥꯒꯦꯜ ꯂꯩꯍꯥꯎ ꯄꯤꯌꯣꯅ ꯍꯥꯏꯕꯗꯣ ꯑꯩ ꯆꯥꯔꯥꯗꯤ ꯍꯤꯡꯉꯕꯅꯦ ꯆꯔꯥ ꯑꯃ ꯑꯩꯅ ꯌꯨꯡꯊꯣꯛꯑ ꯊꯝꯕꯅꯦꯕ ꯑꯗꯣ ꯃꯥꯗꯣ ꯈꯥꯒꯦꯜ ꯂꯥꯎꯗꯣ ꯄꯥꯝꯃꯦꯅ ꯍꯥꯏꯕꯅꯦ ꯑꯗꯣ
ꯎꯝ ꯑꯩꯈꯣꯏ ꯀꯩꯅꯣꯁꯦ ꯑꯩꯈꯣꯏꯒꯤ ꯀꯩꯅꯣ ꯁꯥꯠꯂꯝꯃꯤꯅꯦ ꯄꯥꯜꯂꯝꯃꯤꯅꯦ ꯑꯥ ꯀꯩ ꯀꯩ ꯀꯩ ꯀꯩ ꯀꯩ ꯈꯩꯅꯧ ꯖꯣꯝ ꯍꯩꯅꯧꯖꯣꯝ ꯃꯆꯥ ꯑꯁꯤꯁꯨ
ꯌꯥꯝ ꯄꯜꯂꯦ ꯃꯥ ꯇꯨ
ꯍꯥꯟꯅ ꯒꯝꯂꯥꯗ ꯊꯥꯔꯝꯕꯅꯦ ꯑꯗꯨꯗ ꯆꯔꯣꯡ ꯆꯔꯣꯡ ꯄꯥꯟꯕꯅꯦ
ꯑꯆꯤꯂꯩꯑꯑꯣꯏ ꯑꯑꯣꯏꯕ ꯈꯥꯔꯥ ꯈꯥꯔꯥ ꯑꯥ ꯀꯛꯀꯥꯗꯣꯏꯅꯦꯕ ꯄꯔꯦꯡ ꯄ ꯑꯣꯏꯔꯣꯌꯦ ꯏꯃꯥꯗꯣ ꯑꯜ ꯍꯪꯉꯤꯕꯃꯥꯅꯥ ꯀꯩꯅꯣꯒꯤꯗꯣ ꯗ꯭ꯔꯥꯒꯟ ꯐꯨꯠ ꯇꯒꯤꯗꯣ ꯍꯜꯂꯣ ꯇꯥꯕ꯭ꯔꯥ ꯑꯣ ꯑꯩꯗꯣꯏ ꯏꯃꯥꯅ ꯍꯪꯉꯤꯕ ꯂꯣꯏ ꯄꯥꯟꯗꯣꯏꯔꯥꯥ ꯄꯥꯜꯂꯣꯏ ꯔꯅ ꯍꯪꯉꯛꯏꯕ ꯑꯩꯅ ꯄꯥꯜꯂꯣꯏ ꯀꯛꯇꯣꯏꯅꯦꯅ ꯍꯥꯏꯅꯔꯝꯃꯤꯅꯤ ꯃꯥꯁꯨ ꯍꯪꯉꯤꯁꯦ ꯑꯩ ꯀꯛꯇꯣꯏꯅꯦ ꯃꯥ ꯃꯄꯥꯟꯗ ꯀꯛꯇꯣꯏꯅꯦ ꯑꯗꯨꯒ ꯇꯧꯗꯣꯏꯅꯦ
ꯑꯥ ꯊꯥꯗꯣꯛꯇꯣꯏꯅꯦ ꯃꯑꯣꯡ ꯌꯦꯡꯉꯒ ꯑꯗꯨꯅꯦ ꯃꯍꯩ ꯑꯩꯗꯤ ꯐꯖꯅ ꯁꯦꯝꯅꯤꯡꯉꯤꯕ ꯃꯐꯝ ꯑꯁꯤ ꯑꯇꯣꯡꯕ ꯖꯒꯥ ꯑꯃ ꯂꯩꯌꯦꯕ ꯑꯩꯈꯣꯏ ꯃꯅꯤꯡꯗ ꯑꯩꯅ ꯁꯥꯟꯅꯔꯩ ꯈꯔ ꯍꯨꯟꯕ ꯃꯐꯝ ꯄꯔꯦꯡ ꯑꯃ ꯂꯩ ꯁꯤꯒꯤ ꯄꯔꯦꯡꯖꯤꯗ ꯄꯔꯦꯡꯁꯦ ꯑꯗꯨꯝ ꯊꯥꯔꯦꯗꯅ ꯑꯩꯈꯣꯏ ꯇꯣꯡꯍꯜꯂꯒ ꯁꯤ ꯄꯔꯦꯡ ꯐꯖꯅ ꯄꯥꯜꯍꯟꯕ ꯌꯥꯔꯅꯤꯕ ꯑꯩ ꯈꯜꯂꯤꯅꯦꯕ ꯃꯊꯪꯗ ꯁꯤ ꯄꯔꯦꯡꯁꯦ ꯈꯔ ꯇꯣꯡꯈꯠꯍꯜꯂꯒ ꯂꯩꯕꯥꯛ ꯈꯔ ꯊꯣꯛꯒꯠꯂ ꯑꯩꯅ ꯑꯩꯅꯁꯨ ꯈꯔ ꯊꯥꯔꯤꯕ ꯁꯣꯝ ꯅꯥꯀꯟꯗ ꯄꯣꯠ ꯆꯩ ꯌꯨꯡꯉꯒ ꯑꯗꯣ ꯁꯤꯗꯤ ꯃ ꯄꯥꯝꯕꯤꯁꯦ ꯈꯔ ꯄꯤꯛꯄꯗꯧ ꯇꯧꯋꯦꯕꯀꯣ
ꯃꯥ ꯂꯩꯍꯥꯎ ꯌꯥꯎꯔꯝꯃꯣꯏꯌꯦ
ꯂꯩꯍꯥꯎꯆꯦ ꯌꯨꯝꯗꯅꯦ ꯍꯧꯖꯤꯛ ꯊꯨꯝꯗꯤ ꯂꯩꯍꯥꯎꯁꯤ ꯁꯤꯅꯔꯥ ꯀꯔꯤꯅꯣꯗꯤ ꯈꯪꯗꯦ ꯃꯁꯥꯕꯨꯗꯤ ꯂꯣꯡꯊꯣꯛꯑꯦ ꯁꯤꯗꯒꯤ ꯑꯄꯥꯟꯕꯒꯤ ꯎꯝ ꯎꯝ ꯊꯥꯒꯦ ꯑꯗꯨ ꯌꯦꯡꯉꯒ ꯑꯗꯨꯃꯥꯏꯅ ꯇꯧꯋꯦ ꯑꯗꯣ ꯑꯩꯅ ꯏꯊꯤ ꯅꯨꯡꯉꯥꯏꯅꯗꯤ ꯌꯦꯡꯕꯤꯗ꯭ꯔꯦꯕꯀꯣ ꯁꯤꯒꯤꯁꯦ ꯆꯍꯤꯕꯨꯗꯤ ꯑꯗꯨꯝ ꯑꯝꯃꯅꯤ ꯄꯥꯝꯕꯤ ꯄꯤꯛ ꯑꯦꯕ ꯄꯥꯝꯕꯤ ꯈꯇꯪ ꯆꯥꯎꯔꯒꯅ ꯃꯄꯣꯞꯇꯣ ꯆꯥꯎꯋꯤꯗꯅ ꯍꯧꯔꯛꯄ ꯃꯇꯝꯗꯁꯨ ꯑꯗꯁꯨ ꯌꯦꯡꯉꯅꯤ ꯑꯗꯨꯒ ꯍꯟꯗꯛ ꯆꯍꯤꯁꯤꯃꯗꯤ ꯄꯥꯟꯖꯔꯒ ꯃꯊꯪ ꯆꯖꯤꯒꯤꯗꯃꯛꯇꯗꯤ ꯑꯩ ꯍꯟꯗꯛ ꯄꯥꯟꯕ ꯂꯣꯏꯈ꯭ꯔꯦꯗꯅ ꯄꯥꯟꯕ ꯂꯣꯏꯔ ꯁꯤ ꯄꯔꯦꯡꯁꯤꯗ ꯐꯖꯟꯅ ꯊꯣꯜꯂꯒ ꯑꯩ ꯍꯥꯏꯁꯤꯅꯤꯅꯦ ꯑꯉꯥꯡ ꯑꯩꯈꯣꯏ ꯏꯃꯥꯟꯅꯕꯤ ꯑꯃ ꯃꯣꯏꯒꯤ ꯗꯨꯀꯥꯟꯒꯤ ꯃꯅꯤꯡ ꯗ ꯍꯥꯏꯇꯥꯔꯦ ꯂꯝꯄꯥꯛ ꯃꯆꯥ ꯑꯃ ꯂꯩꯌꯦ ꯃꯣꯏꯗꯨ ꯗꯨꯀꯥꯟ ꯐꯝꯕ ꯇꯦꯖꯄꯨꯔꯗ ꯚꯦꯇꯤꯅꯔꯤꯒꯤ
ꯎꯝ
ꯃꯤꯒꯤ ꯗꯨꯀꯥꯟꯗꯨꯗ ꯆꯠꯂꯒ ꯀꯩꯅꯣ ꯇꯧꯔꯨꯕꯗ ꯑꯩꯅ ꯃꯅꯤꯡ ꯗ ꯊꯣꯛꯑ ꯌꯦꯡꯎꯕꯗ ꯍꯦꯛꯇ ꯐꯩꯗꯣꯝ ꯐꯩꯗꯣꯝꯁꯦ ꯍꯦꯛꯇ ꯁꯦꯝꯃꯒ ꯇꯣꯡꯍꯜꯂ ꯇꯣꯡꯍꯜꯂꯒ ꯗ꯭ꯔꯥꯒꯣꯟ ꯐꯔꯨꯠꯁꯦ ꯍꯦꯛꯇ ꯊꯥ ꯂꯩꯔꯝꯃꯕ
ꯑꯣ ꯀꯌꯥꯝ ꯆꯥꯎ ꯆꯥꯎꯅ ꯀꯌꯥꯝ ꯀꯌꯥꯝ ꯐꯜꯍꯧꯔꯒꯦ
ꯃꯥꯏꯗꯤ ꯃꯥ ꯄꯥꯝꯕꯤꯁꯦ ꯑꯩꯈꯣꯏ ꯁꯨꯃꯥꯏꯅ ꯌꯥꯝꯗꯦꯕ ꯄꯥꯝꯕꯤꯁꯦ ꯑꯃꯈꯛ ꯁꯨꯃꯥꯏ ꯌꯨꯝꯈꯠꯂꯦ ꯑꯗꯨꯒ ꯃꯁꯥ ꯃꯁꯥꯅ ꯑꯅꯤꯈꯛ ꯂꯣꯡꯅꯤꯕ ꯐꯠ ꯂꯥꯎꯅ ꯑꯗꯒꯤ ꯃꯈꯥꯒꯤ ꯄꯥꯝꯕꯤꯖꯤꯗꯒꯤꯅꯦ ꯄꯔꯦꯡ ꯁꯥꯅ ꯌꯣꯝꯃꯛ ꯑꯦꯕ ꯑꯩꯈꯣꯏ ꯁꯨꯃꯥꯏꯅ ꯉꯁꯤ ꯄꯥꯜꯂꯤ ꯁꯨꯃꯥꯏꯅ ꯇꯧꯍꯧꯋꯦ ꯑꯩꯅ ꯉꯁꯤ ꯁꯨꯃꯥꯏꯅ ꯃꯥꯟꯊꯣ ꯂꯛꯑꯦ ꯑꯩꯈꯣꯏꯒꯤ ꯍꯥꯏꯔꯤꯁꯦ ꯑꯁꯨꯃꯥꯏꯅ ꯃꯥꯒꯤꯁꯦ ꯄꯥꯜꯍꯧꯔꯦꯕ ꯃꯄꯥꯟꯁꯦ ꯐꯖꯟꯅ ꯊꯣꯛ ꯑꯒ
ꯎꯝ
ꯑꯗ ꯄꯥꯜ ꯍꯧꯔꯕꯅꯤꯅ ꯑꯩ ꯒꯤꯁꯦ ꯄꯥꯟꯗ꯭ꯔꯦ ꯁꯤꯅꯦꯕ ꯑꯩꯅ ꯈꯜꯂꯤꯁꯦ ꯑꯩꯈꯣꯏꯅ ꯑꯩꯈꯣꯏꯁꯨ ꯄꯥꯟꯗ꯭ꯔꯦ ꯂꯩꯍꯥꯎ ꯐꯔꯝ ꯃꯔꯣꯏ ꯂꯩꯍꯥꯎꯖꯤ ꯌꯥꯗ꯭ꯔꯤꯁꯤꯅꯦ ꯑꯗꯣ ꯚꯝꯂꯥ ꯖꯦ ꯑꯗꯒꯤ ꯇꯧꯕꯁꯤꯕꯨꯗꯤ ꯑꯩꯈꯣꯏꯅ ꯍꯥꯏꯒꯨꯝꯅ ꯂꯩꯕꯥꯛꯇ ꯊꯥꯗꯣꯛ ꯁꯤꯅ ꯍꯦꯟꯅ ꯄꯥꯜꯂꯅꯤ ꯍꯥꯏꯕꯁꯦ ꯑꯩꯈꯣꯏ ꯆꯨꯝꯁꯨ ꯆꯨꯝꯒꯅꯦꯕ ꯐꯖꯅ ꯊꯥꯔ ꯀꯥꯟꯗꯁꯦ ꯍꯥꯎꯗꯤ ꯍꯥꯎꯕꯅꯤ ꯀꯣ ꯗ꯭ꯔꯥꯏꯒꯟ ꯐ꯭ꯔꯨꯠꯁꯦ
ꯍꯥꯎꯢ ꯍꯥꯎꯏ ꯏꯃꯥꯟꯅꯕꯤ ꯏꯃꯥꯟꯅꯕꯤ ꯑꯃ ꯃꯍꯥꯎ ꯁꯨꯨꯛꯇꯪ ꯇꯪꯗ꯭ꯔꯤꯕ ꯑꯃ ꯌꯥꯎꯔꯤꯌꯦ ꯀꯃꯥꯏ ꯆꯥꯒꯦ ꯈꯪꯗꯦ ꯇꯦꯁꯇꯨ ꯀꯃꯥꯏꯅ ꯇꯧꯒꯦꯅ ꯍꯥꯏꯔꯛꯏꯕ ꯑꯩꯉꯣꯟꯗ ꯑꯗ ꯑꯩꯅ ꯍꯥꯎꯕꯗꯤ ꯑꯝꯇ ꯆꯥꯖꯗ꯭ꯔꯤꯕ ꯇꯦꯁ ꯈꯪꯗꯕꯒꯤ ꯃꯥꯥꯏ ꯚꯦꯂꯨꯗꯣ ꯈꯪꯗ ꯂꯩ ꯃꯥꯅ
ꯀꯥꯏꯗꯒꯤ ꯀꯦꯖꯤ ꯀꯦꯖꯤꯗ ꯂꯨꯄꯥ ꯆꯍꯨꯝ ꯌꯥꯡꯈꯩꯅꯤ ꯄꯤꯔꯤꯁꯦ
ꯑꯥ ꯃꯌꯥꯝꯅ ꯄꯥꯝꯅꯔꯤꯁꯦ ꯃꯣꯏ ꯈꯪꯗꯦ
ꯎꯝ
ꯃꯥꯅ ꯃꯊꯪ ꯅꯣꯏꯒꯤ ꯅꯣꯢ ꯅꯣ ꯅꯣꯏꯒꯤ ꯄꯥꯜ ꯂꯛ ꯀꯥꯟꯗ ꯇꯦꯁ ꯇꯧꯒꯦ ꯀꯥꯏ ꯍꯥꯏ ꯄꯣꯠꯅꯤ ꯑꯩꯈꯣꯏꯒꯤ ꯄꯥꯜꯂꯛꯇꯅ ꯑꯩꯁꯨ ꯊꯥꯔꯤꯕ ꯑꯩꯅ ꯎꯝ ꯎꯝ ꯉꯥꯏꯌꯨ ꯉꯥꯏꯌꯨ ꯍꯥꯏꯈꯤꯕꯅꯦ
ꯃꯆꯨꯗꯣ ꯃꯆꯨꯁꯦ ꯑꯩꯗꯤ ꯃꯆꯨ ꯃꯈꯟ ꯃꯈꯟꯗꯤ ꯃꯌꯥꯝ ꯂꯩ ꯍꯥꯏ ꯃꯆꯨ ꯑꯍꯨꯝꯅꯤꯗꯤ ꯍꯥꯏ ꯀꯔꯝ ꯀꯔꯝꯕ ꯃꯆꯨꯅꯣꯗꯤ ꯑꯩ ꯀꯥꯎꯔꯦ ꯑꯉꯥꯡꯕꯔꯥ ꯖꯪꯒꯥꯝꯄꯥꯟ ꯑꯃꯗꯤ ꯌꯥꯎꯏ ꯍꯥꯏ ꯑꯗꯨ ꯃꯆꯨ ꯑꯍꯨꯝꯗꯤ ꯁꯨꯨꯕꯅꯤ ꯒꯝꯂꯥ ꯑꯗꯨꯒꯤ ꯃꯆꯨꯗꯤ ꯃꯥꯟꯅꯗꯕꯅꯤ ꯑꯗꯣ ꯌꯦꯡ ꯇꯥꯔꯦ ꯄꯥꯜ ꯂꯥꯛꯄꯒꯤ ꯃꯇꯨꯡ ꯏꯟꯅ ꯑꯗꯨꯝ ꯈꯪꯉꯅꯤꯕ ꯑꯗ ꯇꯗꯤ ꯐꯖꯟꯅ ꯃꯅꯤꯄꯨꯔꯗꯗꯤ ꯑꯌꯥꯝꯕꯅ ꯑꯩꯅ ꯎꯏꯁꯦ ꯑꯉꯥꯡꯕꯒ ꯑꯉꯧꯕꯒꯗꯤ ꯎꯏꯌꯦ
ꯎꯝ ꯃꯅꯨꯡ ꯉꯥꯡꯕꯗꯨꯒ ꯑꯉꯧꯕꯗꯨꯒ
ꯍꯥꯥ ꯌꯦꯂꯣ ꯂꯩꯕ꯭ꯔꯥꯅꯦ
ꯌꯦꯜꯂꯣꯖꯦ ꯂꯩꯌꯦ ꯄꯥꯛ ꯑꯣꯟꯗꯕ ꯃꯥꯜꯂꯦ
ꯑꯣꯟꯗꯕ ꯃꯥꯜꯂꯦꯗꯤ ꯑꯥ
ꯃꯁꯥꯥꯁꯦ ꯄꯨꯝꯗꯕ ꯃꯥꯜꯂꯦꯕ ꯆꯦꯟꯖ ꯇꯧ ꯂꯩꯕ ꯃꯥꯜꯂꯦꯕ ꯍꯦꯛꯇ
ꯃꯆꯨꯁꯦ
ꯎꯝ
ꯑꯗꯨꯗꯤ ꯌꯦꯜꯂꯣꯅꯦ ꯑꯉꯥꯡꯕꯅꯦ ꯑꯉꯧꯕꯅꯦ ꯄꯔꯄꯜꯒ ꯂꯩꯕ꯭ꯔꯣ
ꯄꯔꯄꯜꯁꯦ ꯂꯩꯇꯦ ꯄꯔꯄꯜ ꯍꯥꯏꯗꯨꯅꯦ ꯀꯩꯅꯣ ꯑꯣꯏꯔꯤꯁꯦ ꯎꯝ ꯃꯆꯨꯗ ꯀꯩꯅꯣ ꯑꯣꯏꯔꯤꯁꯦ ꯑꯈꯣꯏꯒꯤ ꯑꯃ ꯃꯅꯨꯡꯗ ꯑꯥ ꯄꯤꯡ ꯑꯣꯏꯕꯗꯣ ꯑꯗꯨ ꯄꯔꯄꯜ ꯍꯥꯏꯗꯣꯏꯁꯦ ꯔꯦꯠ ꯔꯦꯠ ꯗ꯭ꯔꯥꯒꯟ ꯐꯨꯔꯠ꯭ ꯍꯥꯏ ꯇꯔꯦ
ꯑꯥ ꯑꯥ ꯑꯥ ꯑꯍꯨꯝꯗꯤ ꯎꯔꯕ꯭ꯔꯕ ꯅꯪ ꯁꯨꯝ ꯑꯩꯅ ꯑꯉ ꯑꯌꯥꯝꯕ ꯎꯕꯗꯗꯤ ꯑꯣ
ꯑꯗꯣ ꯌꯦꯜꯂꯣꯁꯦ ꯄꯥꯛ ꯁꯥꯠꯇꯦꯕ
ꯑꯥ
ꯌꯦꯂꯣꯁꯤꯅꯅꯦ ꯎꯝ ꯃꯄꯥꯟ ꯃꯄꯥꯟꯖꯨ ꯋꯥꯏꯠ ꯑꯣꯏꯅ ꯇꯧꯔꯛꯀꯅꯦꯕ ꯋꯥꯏꯠ ꯑꯣꯏ ꯀꯩ ꯑꯣꯏ ꯁꯥꯂꯛꯀꯗꯣꯏꯅꯦꯕ ꯌꯦꯜꯂꯣꯗꯨꯅ ꯑꯥ
ꯃꯥꯄꯥꯟꯁꯤꯗ
ꯎꯝ ꯃꯄꯥꯟꯁꯨ ꯋꯥꯏꯠ ꯑꯣꯏ ꯀꯩ ꯑꯣꯏ ꯁꯥꯠꯂꯛꯀꯅꯤꯕ
ꯑꯥ ꯑꯗꯨꯒ ꯑꯉꯥꯡ ꯃꯄꯥꯟꯁꯦ ꯃꯥꯟꯅꯔꯣꯏ ꯗꯨꯏꯔꯕ ꯑꯝꯇ ꯑꯉꯥꯡꯕ ꯑꯉꯥ ꯁꯨꯃꯩ ꯄꯥꯏꯕ ꯁꯨꯠ ꯀꯂꯔ
ꯃꯄꯥꯟꯁꯦ ꯑ ꯑꯩꯒꯤ ꯋꯥꯗꯤ ꯍꯧ ꯂꯥꯁꯇ ꯂꯣꯏ ꯁꯥꯠꯇꯣꯔꯛꯄꯩ ꯃꯇꯝꯗꯗꯤ ꯃꯥꯟꯅꯩ ꯑꯗꯨꯕꯨ ꯃꯅꯨꯡꯗꯒꯤ ꯌꯦꯂꯣ ꯑꯣꯏꯕ ꯄꯣꯠꯇꯨꯅ ꯃꯅꯨꯡꯗ ꯀꯥ ꯍꯦꯟꯅ ꯌꯦꯜꯂꯣ ꯌꯥꯎꯕꯩ ꯇꯥꯏꯞꯇ ꯇꯧꯕ ꯃꯥꯜꯂꯦ
ꯑꯥ ꯑꯣ ꯑꯗꯨꯗꯒꯤ ꯑꯣꯏꯅꯗꯤ ꯃꯥꯟꯅꯔꯤꯕꯀꯣ ꯉꯥꯡꯂꯤ ꯉꯥꯡꯂꯤꯕ ꯉꯥꯛꯇ ꯊꯣꯛꯂꯑꯦꯕ ꯃꯥꯏ ꯃ ꯄꯥꯟꯖꯤ
ꯍꯣꯏ ꯍꯣꯏ ꯍꯣꯏ
ꯃꯥꯅ ꯁꯪꯉꯒ ꯃꯇꯣꯟ ꯃꯇꯣꯟꯖꯦ ꯈꯔ ꯈꯔ ꯉꯥꯡꯂꯤ ꯇꯧꯕ ꯍꯥꯏꯇꯥꯔꯦꯅꯦ
ꯎꯝ ꯍꯨꯝ ꯍꯨꯝ
ꯍꯦ ꯇꯤꯡꯒꯪ ꯃꯀꯥ ꯈꯨꯗꯤꯡꯒꯤ ꯇ ꯂꯣꯡꯗꯅ ꯂꯣꯏꯔꯦꯕꯣ
ꯀꯃꯥꯏꯅ ꯑꯣꯜꯂꯛꯀꯗꯣꯏꯅꯣ ꯈꯪꯗꯦ ꯌꯦꯜꯂꯣꯗꯣ
ꯃꯀꯥ ꯈꯨꯗꯤꯡꯒꯤ ꯌꯣꯝꯃꯗꯤ ꯁꯤ ꯀꯃꯥꯏ ꯄꯥꯟꯗꯣꯔꯤꯅꯣ ꯁꯤꯅꯦ ꯑꯩꯩꯖꯦ ꯈꯜꯂꯝꯃꯤꯖꯦ ꯑꯗꯨꯒꯅꯦ ꯑꯩꯈꯣꯏꯒꯤꯅꯦ ꯃꯥꯏꯁꯦ ꯃꯀꯥꯖꯤꯖꯨꯅꯦ ꯀꯣ ꯁꯥꯏꯠ ꯁꯥꯏꯠ ꯃꯣꯏꯒꯤ ꯃꯥꯏ ꯆꯨꯊꯦꯛ ꯑꯍꯨꯝꯅꯤꯅ ꯂꯩꯔꯤꯖꯦ
ꯎꯝ
ꯆꯨꯊꯦꯛ ꯑꯍꯨꯝꯖꯤꯗ ꯆꯨꯊꯦꯛ ꯑꯍꯨꯝꯖꯤꯗ ꯑꯑ ꯃꯊꯛ ꯊꯪꯕꯒ ꯃꯈꯥ ꯊꯪꯕꯒ ꯆꯦꯛ ꯃꯥꯟꯅꯗꯦꯗꯅꯀꯣ ꯄꯥꯟꯕꯝꯁꯦ ꯂꯣꯏꯅ ꯑꯅꯤꯃꯛ ꯅꯥꯀꯟ ꯑꯅꯤꯃꯛ ꯃꯄꯥꯟ ꯁꯥꯕ ꯍꯥꯏꯇꯥꯔꯦ ꯑꯍꯨꯝꯃꯛꯆꯦ ꯌꯥꯝ ꯁꯥꯊꯤꯕ ꯑꯩꯈꯣꯏꯒꯤꯖꯦ
ꯃꯣꯏꯒꯤ ꯁꯥꯠꯄꯗꯤꯅꯦ ꯁꯥꯠꯄꯗꯤ ꯌꯦꯜꯂꯣ ꯑ ꯔꯦꯗ ꯑꯣꯏꯅ ꯂꯣꯏꯃꯛ ꯁꯥꯠꯂꯄꯖꯥꯠꯅꯦ ꯂꯨꯀꯣ
ꯑꯥ
ꯑꯗꯣ ꯃꯍꯩ ꯌꯥꯜꯂꯛꯑꯀꯥꯟꯗ ꯎꯝ ꯀꯩꯅꯣ ꯇꯧꯕ ꯎꯝ ꯃꯆꯨ ꯑꯣꯟꯊꯣꯔꯛ ꯄ ꯃꯥꯜꯂꯦ
ꯑꯣ ꯅꯆꯤꯟꯊꯤ ꯍꯥꯏꯅꯤꯍꯦ ꯑꯩꯈꯣꯏꯒꯤ ꯗ꯭ꯔꯒꯟ ꯐꯨꯠꯀꯤ ꯃꯄꯥꯟ ꯈꯨꯠꯁꯥꯖꯦ ꯑꯩ ꯉꯛꯄꯨ ꯉꯛꯑꯦ ꯆꯨꯊꯦꯛ ꯑꯍꯨꯝꯖꯤꯗ ꯆꯨꯊꯦꯛ ꯄꯥꯝꯕꯤ ꯑꯃꯗ ꯆꯨꯊꯦꯛ ꯑꯍꯨꯝ ꯂꯩꯔꯤꯖꯦ ꯃꯥꯒꯤ ꯆꯨꯊꯦꯛ ꯑꯍꯨꯝꯖꯦ ꯂꯣꯏꯅ ꯇꯤꯡꯒꯪ ꯄꯥꯟꯕꯁꯦ ꯂꯣꯏꯃꯛ ꯍꯦꯛꯇ ꯁꯥꯠꯂꯕ ꯋꯥꯅꯤꯅꯦ ꯃ ꯄꯥꯟꯖꯦ ꯑꯗꯣ ꯄꯥꯟꯗ ꯂꯣꯏ ꯆꯠꯀ꯭ꯔꯗꯤ ꯐꯔꯛ ꯇꯥ ꯗꯣꯏꯅꯤꯅꯦ ꯌꯥꯝ ꯄꯥꯝꯃꯜꯂꯖꯨ ꯐꯄꯣꯇꯦ ꯅꯠꯇ꯭ꯔꯥ
ꯎꯝ ꯑꯗꯨꯕꯨꯗꯤ ꯀꯛꯊꯠꯀꯗꯕꯅꯦ
ꯑꯁ ꯐꯖꯅꯗꯤ ꯐꯖꯔꯅꯤꯍꯦ ꯍꯟꯇꯛꯀꯤꯖꯦ ꯃꯑꯣꯡꯗꯤ ꯇꯥꯔꯅꯤ ꯂꯩꯍꯥꯎꯁꯦ ꯋꯥꯅꯦ ꯂꯩꯍꯥꯎꯖꯤ ꯆꯤꯡꯕ ꯉꯝꯃꯣꯏꯗ꯭ꯔꯥ ꯑꯁꯤꯒꯤ ꯑ ꯈꯟꯕ ꯋꯥꯅꯤ ꯃꯥꯁꯦ ꯀꯔꯤ ꯀꯔꯤ ꯍꯥꯞꯄ ꯗꯔꯀꯥꯔ ꯑꯣꯏꯒꯦ ꯗꯨꯁꯨ ꯈꯪꯗꯦꯕ ꯅꯨꯄꯥꯅ ꯑꯗꯨꯝ ꯈꯔ ꯁꯟꯊꯤ ꯀꯔꯤ ꯀꯔꯥ ꯌꯦꯟꯊꯤ
ꯑꯅꯕ ꯃꯥꯜꯂꯦ ꯌꯦꯟꯊꯤ ꯌꯦꯟꯔꯥꯡꯒꯨꯝꯕꯗꯤ
ꯑꯧ ꯍꯥꯞꯄꯤꯌꯦ ꯑꯗꯨꯕꯨꯗꯤ ꯌꯦꯟꯊꯤꯖꯦ ꯑꯩꯈꯣꯏ ꯃꯥꯅ ꯈꯔꯗꯤ ꯍꯥꯞꯄꯦꯕ ꯀꯣꯊꯣꯛ ꯀꯣꯊꯣꯛ ꯑꯒ ꯑꯗꯨꯗꯨꯅ ꯑꯗꯨꯝ ꯏꯅꯞ ꯑꯣꯏꯔꯒꯗꯤ ꯀꯩꯁꯨ ꯀꯥꯏꯗꯦ ꯗꯔꯦ ꯑꯗꯨ ꯑꯣꯏꯔꯒꯗꯤ ꯑꯁ ꯃꯄꯥꯟꯁꯦ ꯏꯕꯦꯝꯃꯥ ꯌꯥꯝ ꯁꯥꯔꯛ ꯀꯗꯧꯔꯤ ꯌꯥꯝ ꯁꯥꯔꯛꯀꯗꯧꯔꯤ ꯀꯣ ꯏꯁ ꯑꯉꯛꯄꯗ ꯄꯥꯟꯗꯧꯔꯤ ꯥꯖꯥꯠꯅꯤꯍꯦ ꯅꯆꯤꯟ ꯊꯤ ꯍꯥꯏꯅꯤ ꯑꯍꯥꯟꯕꯒꯤꯁꯤꯗꯤ ꯁꯤ ꯔꯥꯎꯟꯖꯤꯗꯤ ꯍꯌꯦꯡ ꯑꯩꯅ ꯄꯥꯜꯂꯒꯁꯨ ꯅꯪ
ꯌꯦꯡꯒꯦ ꯐꯣꯇꯣ ꯊꯥꯔꯛꯑꯣ ꯍꯌꯦꯡ
ꯊꯔꯛꯀꯦꯕ ꯌꯦꯡꯉꯣꯕ ꯑꯨꯝ ꯂꯣꯏ ꯁꯥ ꯖꯦꯠꯅꯤꯍꯦ
ꯑꯗꯨꯅꯦ ꯑꯍꯨꯝꯒꯨꯝꯕ ꯃꯔꯤꯒꯨꯝꯕ ꯑꯃꯒꯨꯝꯕ ꯂꯟ ꯂꯟ ꯂꯟ ꯂꯟꯅ ꯊꯥꯎ ꯄꯥ ꯍꯥꯏ ꯇꯥꯔꯦꯅꯦ
ꯎꯝ ꯑꯗꯨ ꯃꯣꯏꯖꯤ ꯍꯧꯖꯤꯛ ꯖꯨꯟ ꯖꯨꯂꯥꯏ ꯁ꯭ꯋꯥꯏꯁꯤꯗ ꯄꯥꯟꯕ ꯃꯇꯝ ꯃꯇꯝ ꯑꯣꯏꯕ ꯖꯠꯅꯤ
ꯁꯨꯝ ꯀꯥꯟꯗ ꯁꯨꯝ ꯀꯥꯟꯗ ꯃꯍꯩ ꯌꯥꯟꯕ ꯅꯠꯇꯕ ꯃꯄꯥꯟ ꯁꯥꯕ ꯑꯗꯨꯒ ꯄꯥꯟꯕꯅ ꯑꯣ ꯅꯤꯡꯊꯝꯊꯥ ꯆꯪꯉꯛꯄꯩ ꯁ꯭ꯋꯥꯏꯗ ꯄꯥꯜꯂꯛ ꯀꯅꯤ ꯃꯍꯩ ꯐꯖꯟꯅ
ꯃꯍꯩ ꯆꯥꯕꯁꯦ
ꯎꯝ
ꯑꯣꯀꯦ ꯑꯣꯀꯦ
ꯍꯩꯅꯧ ꯍꯩꯅꯧ ꯃꯄꯥꯟ ꯁꯥꯕ ꯀꯥꯏꯅ ꯂꯩꯗꯅ ꯈꯩꯈꯥ ꯃꯄꯥꯟ ꯁꯥꯕ ꯀꯥꯏꯅ ꯃꯥꯏꯁꯨ ꯇꯥꯏꯃꯤꯡ ꯑꯗꯨꯃꯥꯏꯅ ꯁꯤꯖꯟ ꯂꯩꯕ ꯑꯗꯨꯒ ꯄꯥꯟꯕꯗꯤ ꯀꯣꯟꯅ ꯄꯥꯜꯂꯦ ꯆꯍꯤ ꯆꯍꯤ ꯑꯃ ꯆꯪꯉꯤꯗꯅ ꯃꯣꯏꯁꯦ ꯄꯥꯟꯕꯗ
ꯑꯥ ꯆꯪꯉꯤ ꯆꯪꯏ ꯆꯪꯏ ꯆꯍꯤ ꯑꯃ ꯆꯪꯏ ꯑꯗꯨꯃꯥꯏꯅ ꯃꯥꯏ ꯁꯤꯖꯟꯗꯣ ꯍꯩꯅꯧꯖꯨ ꯍꯧꯖꯤꯛ ꯄꯥꯟꯕ ꯃꯇꯝ ꯍꯧꯔꯦꯗꯅ
ꯍꯣꯏ ꯍꯣ ꯍꯣꯏ ꯑꯗꯨꯃꯥꯏꯅ ꯃꯥꯥꯏ ꯆꯍꯤ ꯑꯃ ꯆꯪꯕ ꯃꯄꯥꯟ ꯁꯥꯕ ꯃꯇꯝ ꯑꯗꯒꯤ ꯃꯍꯩ ꯂꯣꯛꯄ ꯃꯇꯝ ꯑꯗꯨꯃꯥꯏꯅ ꯇꯧꯕ ꯃꯥꯜꯂꯦꯕ ꯑꯗꯨꯒꯤꯅꯤꯗ
ꯑꯁ ꯑꯩꯗꯤ ꯑꯍꯥꯟꯕ ꯑꯩꯈꯣꯏꯗꯤ ꯈꯪꯗꯦ ꯁꯤ ꯃꯄꯥꯟꯖꯨ ꯃꯄꯥꯟꯖꯨ ꯌꯥꯝ ꯐꯖꯕ ꯖꯥꯠꯅꯤ ꯃꯁꯦ
ꯐꯖꯩ ꯏꯃꯥ ꯏꯃꯥꯟꯅꯕꯤꯅ ꯂꯩꯅꯦꯅ ꯍꯦꯛꯇꯣꯛꯑꯦ ꯍꯥꯏꯗꯣ
ꯍꯣꯏꯅꯦꯍꯦ ꯂꯥꯏꯗ ꯀꯠꯊꯣꯛꯑꯦꯗꯣ ꯂꯩ ꯃꯄꯥꯟꯁꯦ ꯑ ꯍ ꯍ ꯍ ꯈꯪꯗꯧꯗꯗꯅ ꯃꯄꯥꯟꯖꯦ ꯑꯔꯣꯏꯕꯤ ꯁꯥꯔꯕꯅꯤꯅ ꯂꯩ ꯑꯣꯢꯕꯣꯢ ꯅꯤꯡꯕꯗꯣ ꯅꯠꯇ꯭ꯔꯥ ꯆꯥ ꯌꯥꯏꯗꯤ ꯑꯩꯈꯣꯏꯁꯨ ꯈꯪꯖꯄꯣꯠꯇꯦꯗ ꯄꯥꯟꯗ꯭ꯔꯦ ꯄꯥꯜꯂꯀꯥꯟꯗꯕꯨ ꯈꯪꯕ ꯋꯥꯅꯦꯕ
ꯄꯪ ꯀꯨꯏ ꯀꯨꯏꯗ꯭ꯔꯤ ꯀꯩꯅꯣ ꯃꯅꯤꯄꯨꯔꯗ ꯃꯅꯤꯄꯨꯔꯗ ꯁꯤꯒꯤ ꯀꯩꯅꯣ ꯂꯥꯛꯄꯁꯦ ꯆꯠꯅꯕꯤ ꯂꯥꯛ ꯈꯤꯕꯁꯦ ꯗ꯭ꯔꯒꯟ ꯐ꯭ꯔꯨꯠ ꯍꯥꯏꯗꯤ ꯑꯥꯎꯠꯁꯥꯢꯠ ꯇꯕꯨꯗꯤ ꯖꯥ ꯖꯥꯠ ꯀꯤ ꯍꯩ ꯃꯌꯥꯝ ꯆꯥꯟꯅꯗ꯭ꯔꯥ ꯑꯗꯣ ꯁꯤꯗꯗꯤ ꯗ꯭ꯔꯥꯒꯟ ꯁꯨ ꯀꯨꯏꯗ꯭ꯔꯤꯕ ꯆꯍꯤꯖꯦ
ꯃꯥꯅꯤ ꯃꯥꯅꯤ
ꯍꯣꯏ ꯑꯉꯥꯡ ꯑꯣꯏꯔꯤꯗ ꯈꯣꯢ ꯈꯪꯉꯛ ꯈꯪꯉꯛꯇꯦ ꯅꯠꯇ꯭ꯔꯥ ꯍꯥꯏꯌꯦ ꯑ ꯇꯤꯡꯈꯪ ꯄꯥꯟꯕ ꯑ ꯀꯩꯅꯣꯅꯦꯅ ꯑꯗꯨꯝ ꯄꯥꯝꯕꯤꯅꯦꯅ ꯑꯩꯈꯣꯏ ꯑꯗꯨꯝ ꯂꯩꯔꯛꯏꯗꯅ ꯑꯁꯨꯝꯕ ꯄꯥꯝꯕꯤꯁꯤꯗꯤ ꯌꯥꯝ ꯎꯏꯗꯅ ꯑꯩꯈꯣꯏꯅ ꯑꯣ ꯍꯣꯏ ꯍꯧꯖꯤꯛ
ꯎꯏꯕ ꯈꯪꯉꯦꯕ
ꯑꯥ ꯑꯥ ꯈꯣꯢ ꯊꯨꯡꯒꯥꯟꯗ ꯃꯤ ꯃ ꯂꯥꯛꯑꯦ ꯀꯨꯟꯗꯣ ꯍꯦꯛ ꯀꯦꯅꯥ ꯑꯗꯨ ꯑꯝꯇ ꯀꯩꯅꯣ ꯇꯧꯒꯦ ꯑꯩ ꯑꯃꯨꯛ ꯊꯝꯒꯦ ꯎꯝ
ꯇꯧꯔꯛꯑꯣ ꯂꯣꯏꯔ ꯇꯧꯔꯣ ꯎꯝ ꯎꯝ ꯊꯝꯃꯦ ꯊꯝꯃꯦ